ꯑꯦ ꯀꯩꯅꯣꯗꯣ ꯌꯦꯟꯁꯥꯡꯒꯨꯝꯕꯁꯨ ꯐꯥꯝ ꯇꯧꯕ꯭ꯔꯥ ꯏꯟꯁꯥꯡ ꯅꯥꯄꯤ ꯎꯝ ꯏꯟꯁꯥꯡ ꯅꯥꯄꯤꯒꯨꯝꯕꯁꯨ ꯐꯥꯔꯝꯗ ꯐꯥꯔꯝ ꯇꯧꯕ꯭ꯔꯥ
ꯇꯧꯗꯤꯌꯦ
ꯑꯣ ꯑꯗꯨꯗꯤ ꯑꯗꯨꯝ ꯅꯣꯏ ꯂꯩ ꯆꯥꯕ ꯉꯥꯛ꯭ꯔꯥ
ꯂꯩꯅꯦ
ꯑ
ꯊꯥꯗꯦ ꯊꯥꯐꯝꯕꯨꯗꯤ ꯂꯩꯌꯦꯕꯀꯣ ꯃꯅꯤꯡꯗ ꯈꯤꯠ ꯈꯤꯖꯤꯛꯇꯪ ꯌꯥꯝꯅ ꯇꯕꯤꯗ ꯊꯥꯕꯝ ꯈꯖꯤꯛꯇꯪ ꯂꯩꯕꯗꯣ ꯑꯗꯨꯁꯨ ꯀꯩꯅꯣ ꯇꯧꯕ ꯍꯥ ꯍꯥꯏꯗꯤ ꯌꯥꯝꯅ ꯐꯪꯗꯕꯀꯣ
ꯑꯣ ꯑꯣ
ꯎꯝ
ꯍꯣꯏ
ꯌꯥ ꯑꯩꯁꯨ ꯃꯇꯦꯛ ꯑꯃ ꯄꯤꯌꯨ ꯍꯜꯂꯣ
ꯎꯝ ꯇꯥꯏꯌꯦ ꯑꯗꯨꯗꯤ ꯂꯩꯕ ꯉꯥꯛꯅꯤꯀꯣ
ꯎꯝ
ꯏꯟꯁꯥꯡ ꯅꯥꯄꯤꯒꯨꯝꯕꯁꯦ ꯃꯁꯥꯒꯤ ꯑꯣꯏꯔꯗꯤ ꯌꯥꯝ ꯍꯧꯋꯦꯕ
ꯑꯣ
ꯅꯕꯗꯤ
ꯍꯥꯎꯁꯨ ꯍꯥꯎꯋꯦ ꯑꯗꯨꯗꯨꯒꯅꯦ ꯀꯩꯅꯣꯁꯨ ꯇꯧꯗꯕ ꯑꯩꯈꯣꯏꯒꯤ ꯀꯩꯅꯣ ꯌꯨꯝꯗ ꯏꯁꯀ꯭ꯋꯥꯁ ꯄꯥꯜꯂꯝꯃꯦꯕꯀꯣ ꯑꯩꯈꯣꯏ ꯊꯥꯕꯗ ꯅꯠꯇꯕꯗꯅꯦ ꯇꯥꯔꯕ
ꯇꯥꯏꯌꯦ ꯇꯥꯏꯌꯦ
ꯊꯥꯕꯤ ꯅꯠꯇꯕꯤꯗ ꯃꯊꯟꯇ ꯍꯧꯖꯔꯒ ꯏꯁꯀ꯭ꯋꯥꯁ ꯍꯧꯔꯝꯃꯦꯕ ꯍꯟꯗꯛ ꯏꯁꯀ꯭ꯋꯥꯁ ꯌꯥꯝ ꯄꯥꯜꯂꯝꯃꯦꯕ
ꯑꯣ ꯑꯣꯥ
ꯑꯗꯨꯗ ꯀꯩ ꯍꯥꯏꯅꯤ ꯑꯩꯈꯣꯏꯒꯤ ꯍꯥꯎꯁꯨ ꯍꯥꯎꯋꯦ ꯑꯗꯨꯗꯨꯒꯅꯦ ꯑ ꯀꯩꯅꯣ ꯇꯧꯕꯗꯣ ꯌꯨꯝꯗ ꯂꯩꯕꯒꯤꯅꯦ ꯍꯧꯕꯒꯤ ꯅꯨꯡꯇꯤꯖꯥꯏꯒꯤ ꯌꯦꯡꯅꯤꯡꯕꯗꯣ ꯃꯊꯛꯇ ꯒ꯭ꯔꯤꯟ ꯀꯂꯔ ꯑꯣꯏꯔꯒ ꯁꯨꯝ ꯄꯥꯜꯂꯦꯕꯗꯨꯗꯩ ꯌꯥꯝ ꯌꯦꯡꯅꯤꯡ ꯌꯦꯡꯕ ꯌꯥꯝ ꯅꯨꯡꯉꯥꯏꯕꯗꯣ ꯑꯗꯨꯒꯤ ꯑꯩꯅ ꯃꯅꯤꯡ ꯊꯣꯡꯁꯦ ꯍꯥꯡꯗꯣꯛꯑꯒ ꯅꯨꯡꯇꯤ ꯌꯦꯡꯗꯣꯏꯅꯦ ꯆꯥꯕ꯭ꯔꯅ ꯀꯩꯁꯨ ꯅꯠꯇꯕ
ꯑꯣ
ꯆꯥꯕꯕꯨꯗꯤ ꯈꯔꯗꯨꯕꯨꯗꯤ ꯆꯥꯏꯌꯦꯕ
ꯑꯥ ꯑꯥ ꯍꯣꯏ ꯅꯣꯏ ꯏꯁꯀꯣꯁ ꯄꯥꯜꯂꯦ ꯍꯥꯏꯅ ꯅꯍꯥꯟ ꯑꯩꯒꯤ ꯅꯨꯄꯥꯅꯁꯨ ꯈꯔ ꯄꯨꯔꯛꯏꯅꯦ ꯃꯣꯏꯗꯤ ꯑꯗꯨꯗ ꯄꯥꯟꯕꯅꯦ ꯍꯥꯏꯅꯀꯣ
ꯑꯥ ꯑꯗꯒꯤꯅꯦ ꯃꯔꯛ ꯑꯃ ꯀꯥꯔꯣꯠ ꯄꯥꯜꯂꯝꯃꯦꯕꯀꯣ ꯃꯊꯟꯇ ꯍꯧꯔꯛꯑꯒ
ꯑꯣ ꯑꯣ
ꯁꯦ ꯌꯥꯝ ꯆꯥꯎꯕ ꯑꯩꯈꯣꯏꯒꯤ ꯆꯨꯝꯅꯒꯤ ꯀꯥꯡꯉꯧ ꯆꯥꯅꯕ ꯀꯥꯔꯣꯠ ꯃꯠ ꯃꯆꯥ ꯃꯆꯥꯗꯨ ꯅꯠꯇꯕ ꯑꯩꯈꯣꯏꯒꯤ ꯈꯨꯕꯥꯛꯁꯤꯃꯨꯛ ꯁꯥꯡꯕ ꯈꯨꯠ ꯃꯇꯣꯟꯗꯩꯅ ꯑꯩꯈꯣꯏꯒꯤ ꯈꯨꯠ ꯍꯧꯔꯛꯄꯩꯗꯣ ꯑꯗꯨ ꯍꯦꯛ ꯁꯥꯡꯕ ꯅꯆꯤꯟꯊꯤ ꯍꯥꯏꯅꯤ ꯀꯥꯞ ꯑꯃꯃꯨꯛ ꯁꯥꯡꯉꯦꯕꯀꯣ ꯀꯥꯔꯣꯁꯦ ꯌꯥꯝ ꯁꯥꯡꯉꯒ ꯌꯥꯝꯅ ꯍꯥꯎꯁꯨ ꯍꯥꯎꯕ ꯊꯣꯠ ꯊꯣꯠ ꯍꯥꯎꯕ ꯃꯅꯨꯡꯗꯣ ꯀꯟ ꯃꯔꯨꯒ ꯀꯟꯓꯟꯕꯤ ꯑꯃ ꯂꯩ ꯗꯥꯏꯅꯦ ꯃꯔꯨꯒ ꯆꯥꯎꯔꯒ ꯑꯗꯨ ꯂꯤꯁꯟꯗꯕꯤꯗ ꯑꯗꯨꯅꯦ ꯂꯤꯔꯒꯁꯨ ꯑꯗꯨꯝ ꯊꯣꯠꯄ ꯌꯥꯝꯅ ꯍꯥꯎꯁꯨ ꯍꯥꯎꯋꯦꯕꯀꯣ ꯑꯗꯨꯒꯤ ꯗꯥꯔꯗꯣ ꯑꯗꯨꯒꯤ ꯔꯥꯗꯣ ꯑꯗ ꯑꯩꯅ ꯑꯁꯤ ꯄꯥꯜꯂꯛꯑꯔꯣꯏꯗꯩ ꯆꯥꯜꯂꯛꯑ ꯃꯊꯪ ꯑꯃꯨꯛ ꯊꯥꯅꯕꯅ ꯃꯔꯨ ꯂꯧꯍꯧꯔꯒ ꯒꯦꯔꯦꯖꯇ ꯊꯝꯃꯒ ꯑꯗꯨꯝ ꯂꯩꯔꯝꯗ꯭ꯔꯦ ꯂꯩꯔꯝꯗ꯭ꯔꯦ ꯍꯥꯏꯗꯤ ꯑꯗꯨꯝ ꯀꯥ ꯁꯤꯟꯗꯣꯛ ꯁꯤꯟꯖꯤꯟ ꯇꯧꯕ ꯂꯣꯏꯁꯤꯟ ꯈꯣꯠꯆꯟ ꯇꯧꯕꯗ ꯑꯗꯨꯝ ꯍꯨꯟꯗꯣꯛꯈꯤꯕ ꯌꯥꯎꯕ ꯖꯥꯠꯅꯦ ꯈꯪꯗꯕꯒꯤ ꯑꯗꯨꯗꯨꯒꯤ ꯑ ꯍꯟꯗꯛꯇꯤ ꯑꯃꯨꯛ ꯍꯧ ꯊꯣꯛꯔꯛꯇ꯭ꯔꯦ
ꯑꯣ ꯑꯗꯣ ꯍꯧꯖꯤꯛꯀꯥꯟꯗꯤ ꯁ꯭ꯀ꯭ꯋꯥꯁ ꯀꯩꯅꯣ ꯄꯥꯟꯕ ꯂꯣꯏꯔꯕ ꯍꯥꯏꯁ ꯍꯥꯏꯔꯤꯁꯦ
ꯏꯁ꯭ꯀ꯭ꯋꯥꯁꯇꯤ ꯄꯥꯟꯕ ꯂꯣꯏꯈꯔꯦ
ꯑꯥꯎ
ꯎꯝ ꯍꯨꯝ ꯄꯥꯟꯕ ꯑꯣꯏꯒ꯭ꯔꯦ ꯑꯗꯨꯗꯨꯒ ꯀꯩꯅꯣ ꯄꯁꯟꯈ꯭ꯔꯦꯕ ꯍꯥꯏꯗꯤ ꯀꯪꯁꯤꯟꯈꯔꯦꯕ ꯃꯥꯒꯤ ꯃꯅꯥ ꯀꯀꯥꯗꯣ ꯄꯥꯟꯗꯝꯗꯣ ꯖꯒꯠ ꯃꯐꯝꯗꯣ ꯆꯥꯗꯕ ꯍꯥꯏꯇꯥꯔꯦ
ꯃꯐꯝꯗꯨ ꯀꯩꯅꯣ ꯏꯁꯤꯡ ꯊꯨꯝꯕ ꯃꯥꯜꯂꯦ ꯏꯁꯤꯡꯀꯣ ꯍꯥꯏꯕꯗꯤ ꯑ ꯑ ꯒꯦꯝ ꯚꯤꯂꯦꯖ ꯑ ꯑ ꯁꯤꯒꯤ ꯃꯐꯝꯁꯤ ꯏꯁꯤꯡ ꯌꯥꯝ ꯌꯥꯝ ꯊꯨꯝꯃꯦꯕ
ꯎꯝ
ꯑꯗꯨꯒ ꯂꯩꯕꯥꯛꯁꯨ ꯌꯥꯝ ꯐꯩꯌꯦꯕ ꯋꯤꯟꯇꯔ ꯑꯣꯏꯔꯗꯤ ꯂꯩꯕꯥꯛ ꯌꯥꯝ ꯐꯅꯤ ꯑꯗꯨꯒ ꯍꯧꯖꯤꯛꯀꯥꯟꯗꯤ ꯅꯣꯡ ꯆꯨ ꯁꯤꯕꯅꯤꯅ ꯌꯥꯝ ꯆꯣꯠꯂ ꯂꯩꯕꯅꯤꯅꯀꯣ
ꯎꯝ
ꯄꯥꯝꯕꯤ ꯑꯃ ꯊꯥꯕꯗ ꯑꯗꯨꯝ ꯄꯨꯟ ꯄꯨꯟꯁꯤꯜꯂꯦꯕ ꯄꯨꯝꯕꯅꯦꯕ ꯑꯗꯨꯅ ꯃꯥꯒꯤꯗꯨ ꯄꯥꯝꯕꯤꯒꯤ ꯃꯅꯥꯛꯇ ꯅꯪ ꯂꯩꯕꯥꯛ ꯌꯥꯝ ꯈꯣꯝꯕꯤꯔꯗꯤ ꯈꯔ ꯍꯤꯡꯒꯦ ꯇꯧꯕ ꯃꯥꯁꯦ
ꯎꯝ ꯀꯩꯅꯣ ꯅꯠꯇꯦꯌꯦ ꯑ ꯍꯥꯏꯗꯤ ꯃꯥꯏ ꯃꯈꯣꯡꯁꯦ ꯀꯗꯥꯏꯗꯅꯣ ꯈꯪꯗꯦꯕ ꯈꯪꯗꯦꯗꯤ ꯑꯩꯈꯣꯏꯗꯒꯤ ꯍꯧꯔꯛ ꯄꯣꯏꯗꯦ ꯑꯩꯈꯣꯏꯒꯤ ꯋꯥꯜꯒꯤ ꯅꯥꯀꯟꯗꯩ ꯍꯧꯔꯛꯄꯅꯦꯕ ꯃꯤꯒꯤ ꯃꯐꯝ ꯑꯣꯏꯕꯀꯣ ꯑꯗꯨꯒ ꯄꯥꯟꯕꯗꯤ ꯃꯣꯏꯗ ꯄꯥꯟꯕꯗꯒꯤ ꯍꯦꯟꯅ ꯑꯩꯈꯣꯏꯗꯅ ꯍꯦꯟꯅ ꯄꯥꯜꯂꯕ ꯑꯗꯩ ꯐꯩꯅꯥꯝꯁꯨ ꯍꯦꯛꯑꯀꯥꯟꯗ ꯃꯄꯨꯔꯣꯝꯗ ꯄꯤꯕꯅꯦꯕ ꯅꯣꯏꯔꯣꯝꯗꯒꯤ ꯄꯥꯂꯛꯄꯅꯤꯅ ꯆꯥꯎꯅ ꯑꯗꯨꯝ ꯄꯤꯌꯦꯕ ꯃꯃꯥꯡꯗꯁꯨ ꯑꯗꯨꯒ ꯑ
ꯗꯤ ꯍꯥꯎꯒꯅꯤ ꯅꯦꯛꯁ ꯏꯔ
ꯑꯍꯣꯏ ꯑꯁꯣꯝ ꯅꯥꯀꯟꯗꯒꯤ ꯁꯤ ꯃꯈꯣꯡꯗꯒꯤ ꯁꯤꯔꯛꯄꯒꯤ ꯁꯤꯗꯔꯛꯏꯔꯥ ꯅꯠꯇ꯭ꯔꯒꯅ ꯄꯥꯟꯕꯝꯖꯦ ꯑꯈꯣꯏꯒꯤ ꯎ ꯃꯁꯥꯗꯨꯗ ꯌꯦꯠꯂꯒ ꯆꯠꯂꯛꯄꯅꯦꯕ ꯃꯔꯤꯁꯦ ꯑꯗꯣ ꯑꯩꯈꯣꯏ ꯎ ꯃꯁꯥꯗꯨꯗ ꯎꯝ ꯃꯁꯥꯒ ꯂꯣꯏ ꯇꯦꯛ ꯆꯥꯅꯤꯍꯦ ꯀꯜꯂꯦꯕ ꯌꯥꯝꯅ ꯃꯥꯏ ꯀꯩ ꯍꯥꯏꯅꯤ ꯎꯔꯤꯁꯦ ꯀꯟꯕ ꯃꯥꯒꯤ ꯀꯩ ꯍꯥꯏꯅꯤ ꯃꯥꯒꯤ ꯌꯦꯠꯂꯤꯕ ꯃꯔꯤꯁꯦ
ꯑ ꯑꯣ
ꯑꯗꯨ ꯈꯨꯏꯖꯟꯒ꯭ꯔꯦ
ꯑꯩꯈꯣꯏꯒꯤ ꯑꯩꯈꯣꯏꯒꯤꯁꯨ ꯅꯍꯥꯟꯗꯣ ꯌꯥꯝ ꯐꯖꯅ ꯍꯧꯔꯛꯄꯅꯦꯕ ꯍꯧꯔꯥꯎꫪꯤꯉꯥꯏ ꯑꯩꯅ ꯀꯥꯁꯤꯟꯒꯦ ꯍꯥꯏꯅ ꯇꯧꯕꯅꯦꯕ ꯑꯁꯦꯡꯕꯗꯤ ꯑꯗꯨꯒ ꯁꯤꯡ ꯊꯣꯛꯄ ꯀꯥꯟꯗꯀꯣ ꯃꯤꯅ ꯂꯣꯏ ꯂꯧꯊꯣꯛꯄꯤꯔꯝꯕ ꯑꯗꯨꯒꯤ ꯊꯣꯛꯇ꯭ꯔꯕ
ꯍꯃ
ꯅꯥꯟ ꯅꯍꯥꯟꯗꯨ ꯌꯥꯝ ꯐꯖꯅ ꯊꯣꯛꯈ꯭ꯔꯕꯅꯦ ꯑꯩ ꯀꯥꯅꯤꯡꯉꯥꯏꯁꯨ ꯁꯦꯝꯈ꯭ꯔꯕꯅꯦꯕ ꯈꯔ ꯈꯔ ꯀꯣ ꯁꯤꯗ ꯀꯥꯁꯅꯨ ꯍꯥꯏꯅ ꯈꯪꯗꯦ ꯃꯤꯅ ꯈꯪꯗ ꯎꯝ ꯃꯔꯤꯗꯨ ꯃꯤꯅ ꯈꯪꯗꯅ ꯊꯨꯇꯦꯛꯄꯤꯈ꯭ꯔꯦꯕ ꯑꯩꯈꯣꯏꯒꯤ ꯃꯅꯥꯛ ꯇ ꯂꯩꯕꯗꯣ
ꯎꯝ
ꯃꯈꯣꯏꯅ ꯈꯪꯗꯕ ꯃꯥꯜꯂꯦ ꯊꯨꯇꯦꯛꯄꯤꯔꯦ ꯅꯥꯄꯤ ꯑꯃꯟꯕ ꯃꯣꯏꯅ ꯁꯤꯡꯗꯣꯛꯄꯗ ꯊꯨꯇꯦꯛꯄꯤꯔꯕ ꯑꯗꯨꯒꯤ ꯍꯧꯔꯛꯇ꯭ꯔꯕ ꯂꯥꯁ ꯅꯍꯥꯟ ꯑꯩ ꯐꯦꯕꯔꯤ ꯑ ꯃꯔꯁꯀꯨꯝꯕꯀꯥꯟꯗꯣ ꯌꯥꯝ ꯍꯥꯎꯔꯒ ꯑꯩ ꯃꯇꯣꯟꯁꯨ ꯂꯧꯔ ꯆꯥꯔꯕꯅꯦꯕ
ꯎꯝ
ꯑꯩꯗꯤ ꯏꯁꯀ꯭ꯋꯥꯁꯀꯤ ꯃꯇꯣꯟꯁꯦ ꯌꯥꯝ ꯍꯥꯎꯋꯦ ꯑꯣ ꯑꯦ ꯑ ꯃ ꯑꯣꯗꯨ ꯃ ꯎꯝ ꯑ ꯑꯗꯨꯒꯤ ꯍꯋꯦꯅ ꯑꯩꯅ ꯂꯧꯔ ꯆꯥꯔꯨꯔꯦꯕ ꯑꯗꯨꯒ ꯂꯐꯝ ꯑꯇꯣꯡꯗꯁꯨ ꯌꯥꯝ ꯍꯥꯎꯈꯤꯕꯅꯦꯕ
ꯎꯝ
ꯑꯗꯨꯒ ꯄꯥꯝꯕꯤꯗꯒꯤ ꯆꯤꯡꯊꯣꯛꯈ꯭ꯔꯕ ꯃꯥꯜꯂꯦꯕ ꯑꯗꯨ ꯊꯣꯛꯂꯛꯇ꯭ꯔꯕ
ꯎꯝ
ꯂꯥꯁ ꯏꯔꯁꯨ ꯂꯥꯁ ꯏꯌꯥꯔꯁꯨ ꯌꯥꯝ ꯄꯥꯟꯕꯅꯦꯕ
ꯎꯝ ꯅꯣꯏ ꯂꯐꯨ ꯍꯧꯕ꯭ꯔꯥ
ꯂꯞꯄꯨꯁꯨ ꯍꯥꯎꯋꯦ
ꯑꯣ ꯍꯧꯗ꯭ꯔꯒꯗꯤ ꯑꯩꯈꯣꯏꯗꯤ ꯌꯥꯝ ꯍꯧꯋꯦ ꯅꯣꯏ ꯏꯔꯣꯝꯕꯒꯨꯝꯕ ꯆꯥꯅꯤꯡꯉꯗꯤ ꯂꯧꯅ
ꯑꯣ ꯑꯣ ꯂꯐꯨ ꯆꯥꯕ ꯑꯗꯨꯃꯥꯏꯅ ꯏꯔꯣꯟꯕꯒꯨꯝꯕ ꯆꯥꯕ ꯈꯣꯏꯗꯔꯥ
ꯑꯥ
ꯑꯣ ꯑꯣꯆꯨꯗꯤ ꯍꯥꯎꯗ ꯍꯦ
ꯑꯩꯈꯣꯏꯒꯤ ꯑꯥ ꯂꯥꯛꯑꯣ ꯀꯩꯅꯣꯅꯦ ꯂꯐꯣꯏ ꯆꯥꯕ ꯌꯥꯕ ꯂꯐꯨꯗꯨꯗꯤ ꯅꯠꯇꯦꯕꯀꯣ ꯍꯥꯏꯗꯤ ꯂꯐꯣꯏꯗ ꯂꯐꯣꯏꯗ ꯃꯔꯨ ꯌꯥꯝ ꯌꯥꯎꯕ
ꯑꯥ ꯑꯥ ꯑꯥ ꯑꯥ ꯖꯪꯒꯜꯗ ꯂꯩꯕꯈꯣꯏꯗꯣ ꯑꯁ ꯑꯗꯨꯗꯤ ꯌꯥꯝ ꯐꯩꯅ ꯑꯁ ꯑꯩꯒꯤꯗꯤ ꯑꯩꯈꯣꯏꯒꯤꯗꯤ ꯂꯐꯣꯏ ꯆꯥꯕꯗꯣ
ꯑꯥ
ꯑꯗꯨꯈꯣꯏꯅꯦꯕ ꯑꯗꯨ ꯄꯥꯝꯕꯤꯗꯤ ꯆꯥꯕ ꯌꯥꯗꯦꯕ ꯌꯥꯝ ꯀꯜꯂꯦꯕꯀꯣ
ꯑꯣ ꯑ ꯀꯣꯏ ꯀꯁꯨ ꯀꯟꯗꯤ ꯑꯗꯨꯝ ꯀꯟꯕꯅꯦꯕꯀꯣ ꯈꯔ ꯑꯗꯨꯒ ꯐꯨꯠꯂꯀꯥꯟꯗ ꯏꯔꯣꯝꯕ ꯀꯥꯟꯗ ꯑꯗꯨꯝ ꯍꯥꯎꯕꯅꯦꯕ ꯑꯩꯗꯤ ꯁꯤꯡꯖꯨꯒ ꯑꯗꯨꯝ ꯆꯥꯏꯑꯕ ꯌꯥꯝ ꯂꯩꯑ ꯅꯣꯏ ꯑꯗꯨꯝ ꯍꯦꯛꯅꯤꯡꯉꯗꯤ ꯂꯑꯣ ꯍꯦꯛꯑꯣꯕ ꯍꯥꯏꯗꯤ ꯌꯥꯅꯤꯡꯉ ꯐꯨꯛꯅꯤꯡꯉꯗꯤꯀꯣ ꯌꯥꯜꯂꯒ ꯑꯗꯨꯝ ꯂꯧꯑꯣꯣꯕ ꯃꯀꯛ ꯃꯀꯛ ꯐꯅꯥꯕ ꯊꯣꯛꯀꯅꯤ ꯑꯃ ꯀꯛꯄꯗ
ꯍꯣꯏ ꯍꯣꯏ
ꯑꯗꯨꯗꯣ ꯃꯊꯛ ꯊꯪꯕꯒꯤ ꯁꯔꯨꯛ ꯐꯩꯅ ꯈꯣꯛꯇꯣꯛꯈ꯭ꯔꯁꯨ ꯃꯅꯨꯡ ꯊꯪꯕꯒꯤ ꯁꯔꯨꯛꯇꯨꯅ ꯍꯦꯟꯅꯁꯨ ꯊꯣꯠ ꯍꯗꯅ
ꯑ ꯍꯣ ꯍꯣꯏ
ꯑꯗꯣ ꯀꯩꯅꯣꯗꯤ ꯇꯧꯕꯅꯦ ꯂꯐꯨꯁꯦ ꯅꯣꯡ ꯆꯨꯔꯤꯀꯥꯟꯗ ꯅꯣꯡ ꯆꯨꯁꯤꯟꯈ꯭ꯔꯒꯗꯤ ꯈꯥꯏꯒ ꯍꯥꯏꯅꯕꯅꯦꯕ ꯅꯣꯡ ꯍꯥꯡꯉꯀꯥꯟꯗꯒ ꯂꯧꯔꯗ꯭ꯔ ꯐꯩ ꯍꯥꯏꯕꯅꯤ ꯅꯣꯡꯒ ꯆꯨꯔꯒꯗꯤ ꯈꯥꯏ ꯍꯥꯏꯕꯅꯤ ꯀꯩꯒꯤꯅꯣ ꯈꯪꯗꯦ
ꯃꯔꯔ
ꯍ
ꯑꯩꯈꯣꯏꯒꯤ ꯁꯪꯒꯣꯝ ꯂꯥꯛꯄ
ꯑꯣ ꯀꯅꯥꯗꯒꯤꯩ ꯂꯧꯒꯦ ꯅꯦꯄꯥꯂꯤ ꯑꯍꯟꯗꯨꯔꯣ
ꯑꯥ ꯅꯦꯄꯥꯂꯤ ꯑꯍꯟꯗꯨꯗ ꯂꯧꯕꯅꯦ
ꯍꯣꯏ ꯍꯥꯟꯅꯁꯨ ꯂꯧꯔꯝꯃꯦ ꯑꯗꯨꯣ ꯂꯧꯈꯤꯗ꯭ꯔꯦ ꯍꯧꯖꯤꯛ ꯑꯕꯨꯡꯉꯣꯗꯣ ꯁꯪꯒꯣꯝ ꯊꯛꯄ ꯈꯨꯗꯤꯡꯒꯤ ꯅꯥꯔꯛꯄ ꯁꯪꯒꯣꯝ ꯍꯦꯛ ꯊꯧꯕꯒ ꯂꯨ ꯑꯗꯨꯝ ꯊꯨꯡꯕ ꯑꯗꯩ ꯂꯧꯈꯤꯗ꯭ꯔꯕ
ꯑ ꯃꯣꯏ ꯁ ꯑꯁꯦꯡꯗꯤ ꯑꯩꯒꯤ ꯀꯩꯅꯣꯅ ꯃꯤꯅ ꯍꯥꯏꯕ ꯈꯪꯗꯦꯅꯦ ꯁꯪꯒꯣꯝ ꯊꯥꯛꯄ ꯄꯛꯇꯕ ꯃꯥꯜꯂꯦ ꯑꯗꯨꯗꯤ ꯃꯣꯏꯒꯤꯗꯨꯣ ꯁꯦꯡꯉꯦ ꯍꯥꯏꯅꯗꯤ ꯍꯥꯏꯌꯦꯅꯦ
ꯑ ꯁꯦꯡꯕꯅꯦ ꯁꯦꯡꯕꯕꯨꯗꯤ ꯑꯩ ꯏꯆꯥ ꯅꯨꯄꯥꯗ ꯄꯥꯛꯅꯗꯕꯗꯣ ꯃꯁꯦ ꯉꯥꯏ ꯑꯣꯏꯅ ꯑꯩꯈꯣꯏꯒꯤ ꯀꯩꯅꯣ ꯀꯩꯅꯣ ꯇꯧꯔꯕ ꯁꯪꯒꯣꯝꯗꯣ ꯀꯩꯅꯤ ꯃꯣꯏꯒꯤ ꯐ ꯇꯔꯒ ꯐꯖꯅ ꯇꯧꯔꯕ ꯑꯌꯣꯟꯕ ꯇꯣꯟ ꯃꯤꯜꯛ ꯍꯥꯏꯇꯥꯔꯦ ꯑꯗꯨꯗꯤ ꯑꯗꯨꯝ ꯊꯛꯑꯦꯕꯀꯣ ꯑꯗꯨꯒ ꯑꯩꯈꯣꯏꯒꯤ ꯁꯟꯗꯒꯤ ꯁꯨꯡꯕ ꯑꯔꯩꯕꯁꯦ ꯑꯁꯦꯡꯕ ꯁꯪꯒꯣꯝꯁꯦ ꯑꯁꯤꯁꯦ ꯄꯤꯊꯛꯄ ꯀꯥꯟꯗ ꯑꯗꯨꯝ ꯅꯥꯒꯜꯂꯦꯕ ꯃꯥꯁꯦ
ꯑꯣ ꯑꯣ ꯀꯥꯟ ꯑꯣ ꯑꯣ ꯃꯆꯥꯥꯎ ꯑꯣꯏꯅ ꯆꯥꯟꯅꯗꯕ ꯑꯣꯏꯔꯝꯅꯦ ꯑꯗꯨꯗꯤ ꯑꯗꯨꯝ ꯂꯩꯕꯅꯦꯕ
ꯀꯩꯅꯣꯗ ꯑꯣꯏꯅ ꯑꯗꯨꯝ ꯍꯥꯏꯗꯤ ꯕꯣꯇꯜꯗ ꯍꯥꯟꯕ ꯀꯔꯤ ꯃꯣꯏꯒꯤ ꯀꯩꯅꯣꯗ ꯑꯣꯏꯅ ꯍꯥꯟꯕꯗꯣ ꯗꯨꯀꯥꯟꯒꯤ ꯑꯌꯣꯟꯕꯗꯣ ꯑꯗꯨ ꯑꯣꯏꯅ ꯑꯗꯨꯝ ꯂꯧꯔꯕꯅꯦ
ꯑꯣ
ꯑꯗꯨꯁꯨ ꯇꯣꯏꯅ ꯊꯛꯂꯛꯑꯗꯤ ꯑꯗꯨꯝ ꯅꯥꯏꯗ ꯃꯥꯗꯤ ꯌꯥꯝ ꯀꯩꯅꯣ ꯇꯧꯒꯜꯂꯦ ꯎꯝ ꯅ ꯃꯁꯥ ꯅꯥꯒꯜꯂꯦ ꯍꯦꯇꯥꯏ
ꯑꯩꯁꯨ ꯂꯧꯕꯅꯦꯕ ꯅꯍꯥꯟ ꯑꯩꯒꯤ ꯅꯨꯄꯥꯥꯟ ꯊꯥꯛꯀꯦ ꯍꯥꯏꯕꯒꯤꯀꯣ
ꯎꯝ
ꯑꯗꯨꯒꯅꯦ ꯑꯗꯨꯝ ꯀꯩꯅꯣ ꯑꯩꯒꯤ ꯑꯉꯥꯡꯁꯦ ꯊꯔꯒ ꯊꯛꯅꯤꯡꯗꯕ ꯂꯧꯕꯤꯔꯗꯤ ꯃꯤꯅ ꯊꯥꯔꯗꯤ ꯊꯥꯛꯀꯦ ꯊꯥꯛꯀꯦ ꯃꯥ ꯊꯥꯛꯀꯦ ꯊꯥꯛꯀꯦ ꯍꯥꯏꯅ ꯍꯥꯏ ꯑꯗꯨꯒꯤ ꯑꯩꯅ ꯂꯧꯕꯤꯔꯦ ꯑꯗꯨꯒ ꯃꯥꯅ ꯄ ꯁꯨꯝꯊꯥꯛ ꯈꯪꯅꯤꯡꯗꯦ ꯁꯨꯒꯔ ꯍꯥꯞꯄꯣ ꯁꯨꯒꯔ ꯍꯥꯞꯄ ꯃꯨ ꯁꯨꯒꯔ ꯍꯥꯞꯄꯤꯅꯤ ꯑꯗꯨꯁꯨ ꯊꯛꯇꯦ ꯃꯔꯛ ꯃꯔꯛꯇ ꯊꯥꯛꯑꯦ ꯑꯗꯨ ꯋꯦꯁ ꯌꯥꯝ ꯇꯧꯔꯒ ꯑꯩꯅ ꯑ ꯆꯀꯣ ꯄꯣꯗꯔꯁꯨ ꯂꯩꯕꯤꯔꯦ ꯃꯥꯅ ꯆꯧꯀꯣ ꯕꯣꯗꯔ ꯃꯤꯅ ꯊꯥꯛꯄ ꯎꯕꯒꯤ ꯇꯣꯀꯣ ꯕꯣꯗꯔ ꯂꯧꯕꯤꯔꯦ ꯑꯩꯅ ꯀꯩꯅꯣꯒꯤ
ꯇꯥꯔꯕꯣ ꯇꯥꯔꯕ
ꯇꯥꯏꯌꯦ ꯇꯥꯏꯌꯦ
ꯑꯃ ꯃꯨꯛ ꯇꯥꯇꯔ
ꯑꯩꯅ ꯂꯤꯇ ꯖꯣꯏꯒꯤ ꯀꯩꯅꯣꯗꯣ ꯆꯣꯀꯣ ꯄꯥꯎꯗꯔꯗꯣ ꯑꯗꯨꯁꯨ ꯂꯧꯁꯤ ꯆꯤꯜꯂꯦꯕ ꯑꯃ ꯊꯥꯛꯅꯤꯡꯉꯥꯏ ꯍꯥꯏꯅ ꯁꯪꯒꯣꯝꯗ ꯃꯤꯛꯁ ꯇꯧꯔ ꯊꯥꯛꯅꯤꯡꯉꯥꯏ ꯍꯥꯏꯅ
ꯎꯝ ꯎꯝ
ꯑꯗꯨꯒ ꯑꯗꯨꯁꯨ ꯑꯩꯅ ꯃꯤꯛꯁ ꯇꯧꯔ ꯂꯧꯕꯤꯔꯁꯨ ꯃꯥꯅ ꯊꯛꯇꯕ
ꯅꯨꯃꯤꯠ ꯀꯌꯥꯅꯤꯃꯨꯛ ꯆꯪꯉꯦ ꯅꯪꯒꯤ ꯑꯗꯨ ꯄꯣꯠꯇꯣ ꯂꯥꯛꯄꯗ
ꯍꯞꯇꯥ ꯑꯃꯗꯤꯗꯤ ꯆꯪꯕ ꯃꯥꯜꯂꯦꯗ ꯍꯞꯇꯥ ꯑꯃꯗꯤꯗꯤ ꯑꯗꯨꯝ ꯆꯪꯈꯤꯕ ꯃꯥꯜꯂꯦꯔ